ꯎꯝ ꯑꯩ ꯀꯣꯜ ꯃꯤꯁ ꯇꯧꯋꯦ ꯑꯃ
ꯑꯃ ꯃꯤꯁ ꯇꯧꯔꯦ
ꯎꯝ ꯃꯔꯤ ꯍꯧꯖꯤꯛꯀꯤꯗꯣ ꯍꯧꯖꯤꯛꯀꯤꯗꯣ ꯁꯝꯃꯤꯠ ꯇꯧ ꯍꯥꯏ ꯈꯪꯗꯦ ꯀꯔꯝꯕꯒꯤꯅꯣ ꯑꯩ ꯒ꯭ꯌꯥꯟ ꯇꯥꯗ꯭ꯔꯦ ꯉꯔꯥꯡꯗꯒꯤ ꯌꯥꯈꯤꯗꯕꯗꯣ ꯃꯥꯥꯜꯂꯦ
ꯎꯝ ꯑꯩꯗꯣ ꯔꯥꯀꯦꯁꯇꯣ ꯀꯩꯅꯣ ꯇꯧꯒꯦ ꯇꯧꯅꯤꯅꯦ ꯃꯥꯗꯣ ꯁꯪꯒꯗꯔ ꯈꯪꯗꯦ ꯍꯌꯦꯡꯁꯦ ꯀꯩꯅꯣꯗ ꯑ ꯑꯦꯛꯆꯦꯟꯁꯇ ꯀꯩꯅꯣ ꯇꯧꯔꯒ ꯀꯩꯅꯣꯒꯤ ꯎꯝ ꯃꯅꯤꯄꯨꯔ ꯄꯣꯂꯨꯁꯟ ꯀꯟ ꯇ꯭ꯔꯣꯟ ꯕꯣꯔꯗꯀꯤ ꯊꯕꯛ ꯀꯧꯕꯅꯦꯕ ꯑꯦꯛꯆꯦꯟꯁꯁꯤ ꯅꯍꯥꯟ ꯇꯥꯡ ꯑꯃꯗ ꯊꯥꯕꯅꯦꯕ ꯑꯩꯗꯤ ꯆꯠꯄ ꯑꯗꯨꯝ ꯐꯔꯛ ꯇꯥ ꯇꯥꯔ ꯂꯩꯔꯝꯃꯦ ꯑꯗꯣ ꯍꯌꯦꯡꯗꯣ ꯄꯟꯆꯅ ꯑꯩ ꯍꯣꯔꯦꯟ ꯆꯦ ꯊꯤꯟꯕ ꯆꯠꯂꯨꯅꯦ ꯆꯦꯟꯁ ꯀꯥꯔꯗ ꯄꯤꯔꯝꯒꯅꯤꯕ ꯄꯤꯔꯝ ꯃꯒ ꯃꯥꯅꯥ ꯂꯧꯔ ꯒꯅ ꯂꯧꯔꯦ ꯑꯩꯗꯤ ꯍꯌꯦꯡ ꯖꯥꯝ ꯂꯩꯌꯦꯗꯅ ꯚꯦꯠꯀꯤ ꯑꯗꯣ ꯍꯌꯦꯡ ꯑꯃꯨꯛ ꯇꯣꯝꯕꯅ ꯑꯃꯨꯛ ꯍꯜꯂꯛꯑꯒ ꯍꯌꯦꯡꯁꯦ ꯃꯥꯅ ꯇꯧꯍꯜꯂꯝꯃꯒꯦ ꯑꯗ ꯍꯜꯂꯛꯑꯒ ꯎꯝ ꯇꯣꯝꯕꯅ ꯃꯦꯆꯤꯟꯗꯣ ꯀꯩꯅꯣꯗꯣ ꯄ꯭ꯔꯤꯟꯇꯔꯗꯣ ꯄ꯭ꯔꯤꯟꯇꯔꯗ ꯑꯃꯨꯛ ꯄꯥꯎꯅꯥ ꯕꯖꯥꯔꯗ ꯁꯦꯝꯃꯨꯖꯤꯅ ꯍꯥꯏꯌꯦ ꯁꯦꯝꯕ ꯆꯠꯁꯦꯅ ꯍꯥꯏꯕꯅꯦꯕ ꯑꯗꯣ ꯁꯦ ꯍꯌꯦꯡꯁꯦ ꯑꯃꯨꯛ ꯁꯪꯉꯔꯣꯏ ꯍꯌꯦꯡ ꯍꯌꯦꯡꯖꯦ ꯇꯥꯡ ꯅꯤꯄꯥꯥꯟ ꯅꯠꯇ꯭ꯔꯥ
ꯎꯝ
ꯅꯤꯄꯜ ꯃꯥꯄꯜ ꯇꯥꯡ ꯇꯔꯥꯗ ꯁꯃꯤꯠ ꯑꯣꯟꯂꯥꯏꯟ ꯁꯃꯤꯠ ꯇꯧꯕ ꯂꯣꯏꯒꯗꯕꯅꯤ ꯑꯗꯣ ꯂꯥꯛꯀꯦꯁꯨ ꯁꯪꯉꯗꯤ ꯅꯨꯡꯗꯥꯡ ꯑꯣꯏꯔꯁꯨ ꯐꯣꯝ ꯑꯃ ꯇꯧꯃꯤꯃꯤꯟꯅꯁꯦ ꯍꯥꯏꯒꯦ ꯇꯧꯕꯅꯤꯅ ꯑꯃꯨꯛ ꯇꯜꯂꯦ ꯍꯥꯏꯔꯛꯇꯣꯏꯔꯥ ꯈꯪꯗꯦ ꯈꯪꯗꯦ ꯍꯧꯖꯤꯛꯀꯤꯗꯣ ꯀꯩꯅꯣꯒꯤ ꯃꯅꯤꯄꯨꯔ ꯄꯣꯂꯨꯁꯟ ꯀꯟꯇ꯭ꯔꯣꯜ ꯕꯣꯔꯠꯀꯤ ꯊꯕꯛꯅꯦꯕ ꯑꯦ ꯐꯤꯜ ꯑꯦꯁꯤꯁꯇꯦꯟꯒ ꯑꯃꯅ ꯁꯨꯄꯔꯕꯥꯏꯖꯔꯔ ꯀꯩꯅꯣꯃ ꯀꯧꯕꯅꯦ ꯄꯣꯁ ꯀꯨꯟꯊ꯭ꯔꯥꯍꯨꯝꯗꯣꯏ ꯑꯃꯅ ꯇꯔꯥ ꯃꯥꯊꯣꯏꯔ ꯀꯩꯅꯣꯃ ꯑꯣ ꯕꯤ ꯁꯤꯒꯤ ꯑꯃꯃꯝ ꯈꯛꯇꯔ ꯈꯪꯗꯦ ꯌꯥꯝꯗꯤ ꯌꯥꯝꯗꯦ ꯑꯗꯣ ꯑꯩꯕꯨ ꯁꯤꯗ ꯑꯩ ꯊꯥꯖꯤꯟꯒꯦ ꯇꯧꯕꯅꯦꯕ ꯂꯨꯄꯥ ꯆꯍꯨꯝ ꯆꯍꯨꯝꯒꯤ ꯑꯣꯏꯕꯔ ꯀꯩꯄꯣ ꯇꯧꯅꯦ ꯗꯥꯆꯠꯇꯅ ꯀꯩꯒꯤꯅꯣ ꯑꯃ ꯍꯥꯏꯔꯛꯑꯦ ꯍꯥꯏꯗꯣ
ꯑꯁ ꯑꯗꯨꯅꯦ ꯑꯩꯁꯨ ꯈꯪꯗꯦ ꯁꯣꯁꯦꯜ ꯋꯦꯜꯐꯤꯌꯔꯒꯤꯒ ꯍꯥꯏꯔꯛꯄ ꯑꯗꯨ ꯑꯗꯨꯗ ꯑꯩꯗꯣ
ꯃꯥ ꯈꯪꯕ ꯃꯤ ꯂꯩꯒꯗ꯭ꯔꯣ ꯃꯥꯕꯨ ꯑꯌꯥꯝꯕ
ꯑꯁ ꯀꯅꯥ ꯈꯪꯕꯅꯣꯗ ꯑꯗꯨꯗꯤ ꯑꯩꯁꯨꯨ ꯒꯌꯥꯟ ꯇꯥꯗꯦ
ꯃꯥꯗꯣ ꯍꯪꯉꯛꯑꯦ ꯅꯍꯥꯟ ꯂꯁꯣꯁꯀꯤꯁꯨ ꯊꯥꯖꯤꯟꯕ꯭ꯔꯅ ꯍꯪꯉꯛꯑꯦꯕ ꯑꯩꯉꯣꯟꯗ ꯏꯆꯦ ꯍꯩꯔꯣ ꯑꯗꯣ ꯊꯥꯖꯤꯟꯕ꯭ꯔꯅ ꯍꯪꯉꯛꯑꯦ
ꯑꯩꯅ ꯊꯕꯛ ꯇꯧꯅꯤꯡꯉꯦ ꯇꯧꯅꯤꯡꯉꯦ ꯍꯥꯏꯕꯗꯨꯗꯤ ꯍꯪꯉꯝꯗꯣꯏ ꯍꯉꯝ ꯄ ꯃꯥꯜꯂꯤ
ꯑꯩ ꯂꯥꯛꯀꯦ ꯑꯗꯨꯅ ꯊꯕꯛ ꯇꯧꯅꯤꯡꯉꯦ ꯍꯥꯏꯕꯗꯣ ꯑꯩꯒꯤꯗ ꯑꯝꯇ ꯍꯪꯉꯧꯅꯤꯍ ꯑꯩꯒꯤ ꯑꯣꯏꯅ ꯍꯪꯉꯨ ꯀꯩꯗꯧꯔꯒꯦ ꯅꯪꯒꯤꯗꯤ ꯍꯥꯏꯌꯦꯅ ꯑꯃ ꯀꯩꯅꯣ ꯇꯧꯈ ꯂꯩꯕꯩꯅꯤꯅ ꯐꯩꯌꯦ ꯍꯥꯏꯔꯁꯨ ꯑꯗꯨ ꯃꯉꯣꯟꯗ ꯂꯥꯜꯂꯝꯕ ꯌꯥꯕ ꯃꯐꯝ ꯑꯗꯨ ꯃꯥꯒꯤ ꯀꯩꯅꯣꯒꯤꯗꯣ ꯂꯄꯥ ꯃꯔꯤꯒꯤꯗꯨꯕꯨꯗꯤ ꯍꯣꯏ ꯄꯩꯈꯥꯕꯨꯗꯤ ꯊꯥꯗ꯭ꯔꯤꯗꯅ ꯑꯗꯨ ꯀꯔꯝꯕꯅꯣ ꯈꯪꯗꯦ ꯃꯥ ꯑꯩ ꯊꯥꯖꯟꯕꯕꯨꯗꯤ ꯀꯩꯅꯣꯒꯤꯁꯨ ꯑꯗꯨꯝ ꯊꯥꯖꯗꯦꯩꯈ ꯄꯩꯈꯥꯕꯨꯗꯤ ꯑꯃ ꯊꯥꯈ꯭ꯔꯦꯅ ꯀꯩꯅꯣꯒꯤ ꯀꯩꯅꯣꯒꯤ ꯁꯣꯁꯦꯜ ꯋꯥꯔꯛ ꯐꯒꯤꯅꯦꯕ ꯑꯩꯅ ꯃꯥ ꯅꯍꯥꯟ ꯊꯥꯈꯤꯕꯗꯣ ꯑꯇꯩ ꯑꯦꯛꯖꯥꯝ-ꯑꯦꯛꯖꯥꯝ ꯃꯉꯥ ꯇꯔꯛꯅꯦ ꯌꯥꯝ ꯌꯥꯝꯕꯅꯦ
ꯀꯔꯤ-ꯀꯔꯤ ꯑꯦꯛꯖꯥꯝꯅꯣ
ꯂꯦꯟ ꯔꯤꯁꯣꯔꯁꯀꯤꯁꯨ ꯃꯌꯥꯝ ꯌꯥꯎꯋꯦ ꯕ ꯄꯣꯁꯁꯦ ꯗꯤꯄꯥꯔꯠꯃꯦꯟ ꯑꯃꯗ ꯄꯣꯁ ꯑꯃꯅꯤ-ꯑꯃꯅꯤ ꯇꯧꯈꯤꯕꯅꯦꯕ ꯑꯩꯗꯣ ꯑꯥꯔꯠ ꯑꯦꯟ ꯀꯜꯆꯔꯅꯦ ꯂꯟ ꯔꯤꯁꯣꯔꯁꯅꯦ ꯑꯍꯨꯝꯗꯨꯗ ꯑꯦꯛꯖꯥꯝ ꯃꯉꯥ ꯑꯃꯗꯤ ꯑꯍꯨꯝ ꯑꯃꯅ ꯑꯃ ꯑꯣꯏꯔꯝꯒꯗꯔꯥ ꯀꯩꯅꯣ ꯈꯪꯗꯦ ꯀꯥꯎꯔꯦ ꯑꯗꯨ ꯆꯦꯗ ꯂꯩꯔꯝꯒꯅꯤ ꯃꯣꯏ ꯅꯣ ꯑꯩ ꯐꯣꯔꯝ ꯐꯤꯜꯂꯞ ꯇꯧꯕꯤꯔꯒꯦ ꯍꯌꯦꯡ ꯃꯣꯏ ꯀꯩꯅꯣ ꯇꯧꯔꯛꯀꯥꯟꯗ ꯈꯪꯉꯅꯤ
ꯑꯣ ꯑꯗꯨ ꯀꯌꯥ ꯊꯥꯒ꯭ꯔꯕ
ꯑꯃꯇꯪ ꯊꯥꯗ ꯉꯥꯏꯔꯤꯕ ꯑꯗꯣ ꯃꯣꯏ ꯀꯩꯅꯣꯗꯨꯕꯨ ꯇ ꯃꯦꯁꯦꯖ ꯂꯥꯛꯀꯅꯦꯕ ꯑꯦꯃꯤꯀꯥꯔꯠꯀꯤꯗꯨꯗꯤ
ꯉꯔꯥꯡ ꯊꯕꯛ ꯑꯃ ꯍꯥꯏꯗꯣꯛꯑꯦ ꯍꯥꯏ ꯀꯔꯝꯕꯒꯤꯅꯣ
ꯀꯩꯅꯣꯒꯤ ꯃꯥꯜꯂꯦ ꯑꯗꯨꯗꯣ ꯒ꯭ꯔꯨꯞꯇꯁꯨ ꯌꯥꯎꯕꯅꯤꯅꯦ ꯑꯩ ꯑꯩꯈꯣꯏꯒꯤꯗꯤꯅꯦ ꯑꯩꯅ ꯊꯥꯕꯗꯤ ꯌꯥꯎꯗꯦ ꯑꯩꯅ ꯊꯥꯕꯗꯗꯤ ꯌꯥꯎꯗꯦ ꯃꯣꯏ ꯀꯩꯅꯣ ꯍꯥꯏꯗꯣꯔꯛꯄꯩꯁꯨ ꯑꯗꯨꯝ ꯈꯟꯕꯩꯁꯨ ꯑꯗꯨꯝ ꯌꯥꯎꯋꯦꯕꯀꯣ ꯑꯩꯗꯤ ꯌꯥꯝ ꯊꯨꯟ ꯊꯨꯟ ꯍꯥꯏꯥꯏꯗꯦ ꯀꯃꯥꯏꯅ ꯇꯧꯔꯤꯅꯣ ꯑꯗꯨꯗꯤ ꯊ
ꯑꯗꯨꯅꯦ ꯍꯟꯇꯛ ꯊꯕꯛ ꯌꯥꯝ ꯍꯥꯏꯗꯣꯛꯑꯦ ꯍꯥꯏꯕꯅꯦ
ꯑꯗ ꯑꯩꯅ ꯍꯥꯏꯗꯤ ꯄ꯭ꯔꯤ ꯄꯥꯏꯃꯥꯔꯤꯒꯤꯁꯨ ꯁꯠ ꯇꯧꯔꯒ ꯁꯠꯀ ꯍꯥꯏꯗꯣꯛꯇꯣꯏꯖꯥꯔꯅꯤ
ꯈꯪꯗꯦ ꯑꯗꯨꯅꯦ ꯍꯥꯏꯁꯦ
ꯑꯦ ꯑꯗꯨ ꯑꯣꯏꯔꯒꯅ ꯑꯗꯨ ꯑꯣꯏꯖꯔꯦ ꯅꯠꯇ꯭ꯔꯒꯅ ꯅꯪꯗ꯭ꯔꯒꯅ ꯃꯊꯪ ꯊꯥꯔꯒ ꯈꯪꯗꯦ ꯀꯃꯥꯏꯅ ꯇꯧꯕꯅꯣ ꯒꯌꯥꯟ ꯑꯃ ꯇꯥꯗꯦ ꯑꯩꯒꯤꯅꯦꯕꯨ ꯍꯥꯏꯔꯗꯤ ꯑꯗꯨꯝ ꯗꯤꯂꯦꯗꯤ ꯑꯗꯨꯝ ꯇꯧꯖꯕꯅꯤꯗꯣ ꯑꯩꯒꯤꯗꯤ
ꯑꯣꯖꯥꯕꯨꯗꯤ ꯑꯗꯨꯝ ꯀꯧꯔꯛꯈꯤꯅꯤꯗ ꯂꯦꯞꯇꯅ
ꯑꯣꯖꯥꯕꯨꯗꯤ ꯀꯧꯔꯛꯀꯅꯤꯅꯦ ꯗꯣꯛꯇꯕꯨ ꯍꯥꯏꯕꯋꯥꯅꯤꯗ ꯂꯩꯗꯕꯤ
ꯈꯪꯗꯦ ꯑꯣꯖꯥꯗꯤ ꯌꯥꯝ ꯋꯥꯠꯂꯤꯕ
ꯕꯦꯇꯁꯤꯕꯨꯗꯤ ꯀꯝꯄꯜꯁꯔꯤꯕꯨꯗꯤ ꯇꯧꯕꯕꯨꯗꯤ ꯇꯧꯔꯅꯤꯕꯨ ꯍꯌꯦꯡ ꯕꯦꯠ ꯇꯧ ꯇꯧꯅ ꯃꯣꯏ ꯑꯣꯖꯥ ꯀꯩꯒꯨꯝꯕ ꯑꯣꯖꯥꯁꯦ ꯇꯥꯏꯃꯤꯡ ꯂꯩꯔꯣꯏꯅꯤ ꯊꯣꯏꯀꯣ ꯑꯣꯖꯥ ꯍꯣꯏ ꯑꯣꯏꯅ ꯄꯨꯔꯣ ꯆꯠꯄ ꯍꯥꯏꯗꯣ ꯁꯣꯝꯗ ꯕꯦꯇ ꯇꯝ ꯂꯩꯔꯤꯉꯩꯗꯗꯤ ꯃꯦꯅꯦꯖ ꯇꯧꯕꯒ ꯁꯨꯡꯌꯥ ꯌꯥꯔꯔꯣꯏ ꯏꯕꯦꯝꯃ ꯃꯦꯅꯦꯖ ꯇꯧꯕꯒꯩ ꯥ ꯌꯥꯔꯔꯣꯏꯑꯦꯗꯤ ꯃꯣꯏꯗꯨꯗꯤ ꯀꯂꯥꯁꯀ ꯑꯗꯨꯝ ꯐꯖꯅ ꯀꯥꯕꯒꯤ ꯃꯑꯣꯡꯗꯨꯅꯤꯗ ꯍꯩꯗꯕꯗꯤꯅꯦ
ꯃꯣꯏꯅ ꯑꯉꯥꯡ ꯑꯣꯏꯕꯅꯤꯅ ꯑꯍꯟ-ꯑꯍꯟ ꯑꯍꯟꯗꯤ ꯑꯍꯟꯗꯤ ꯌꯥꯝ ꯀꯟ ꯆꯠꯇꯔꯁꯨ ꯌꯥꯅꯤ ꯀꯅꯣ
ꯍꯕꯗꯤ ꯃꯣꯏꯅ ꯍꯅ ꯐꯣꯝ ꯆ ꯇꯧꯅꯦ ꯑꯁ ꯅꯪꯒꯤꯁꯤꯗꯤ ꯀꯨꯏꯔꯤ ꯀꯥꯏ ꯇꯧꯔꯛꯑꯦꯕꯀꯣ ꯑꯍꯟ ꯍꯥꯏꯅ ꯋꯥꯠꯅꯤꯔꯅꯤꯁꯤꯡꯗꯣ ꯑꯉꯥꯡ ꯑꯉꯥꯡ ꯉꯥꯛꯇꯕꯨꯗꯤ ꯂꯥꯛꯑꯗꯤ ꯐꯩ ꯑꯗꯣ ꯑꯣꯖꯥ ꯍꯥꯏꯗꯣ ꯑꯣꯖꯥꯁꯤꯡꯗꯣ ꯑꯩꯈꯣꯏ ꯂꯦꯡꯒꯥꯒꯨꯝꯕ ꯌꯥꯝ ꯌꯥꯎꯋ ꯃꯤ ꯃꯣꯏ ꯑꯣꯖꯥꯅꯦꯅ ꯇꯧꯔꯤꯗꯣ
ꯑꯗꯨꯅ ꯃꯣꯏꯗꯤ ꯈꯪꯕꯅꯦ ꯍꯥꯏꯕ ꯑꯗꯨꯅ ꯁꯦꯅꯤꯌꯔꯗꯨ ꯑꯣꯏꯅꯔꯕꯅꯤꯅ ꯈꯤꯇꯪ ꯔꯤꯂꯦꯛꯁꯄꯨꯗꯤ ꯂꯩꯅꯦꯕ ꯋꯥꯔꯤ ꯂꯤ ꯈ ꯁꯥꯔ ꯁꯥꯕ ꯗꯔꯀꯥꯔ ꯑꯣꯏ ꯑꯩ ꯁꯨꯃꯥꯏꯅ ꯇꯧꯕꯅꯤ ꯁꯨꯃꯥꯏꯅ ꯇꯧꯅꯤ ꯒꯦꯁ ꯌꯥꯝ ꯂꯩꯕꯔꯦ ꯎꯄꯥꯏ ꯂꯩꯇꯕꯒꯤ ꯇꯧꯔꯛꯄꯅꯤ ꯈꯣꯠꯄꯅꯤ ꯀꯥꯏꯅ ꯁꯨꯝ ꯍꯥꯏꯇꯥꯔꯦꯅꯦ
ꯂꯩ ꯂꯩꯅꯦ ꯍꯣꯏ ꯄ꯭ꯔꯣꯕ꯭ꯂꯦꯝꯗꯣ
ꯍꯍꯣꯏ ꯍꯣꯏ ꯑꯗꯨꯃꯥꯏꯅ ꯋꯥꯔꯤ ꯇꯣꯏꯅ ꯁꯥꯕ ꯑꯈꯟ ꯀꯛꯁꯟꯅꯕ ꯑꯃ ꯗꯔꯀꯥꯔ ꯑꯣꯏꯌꯦꯕ ꯁꯤꯁꯨꯁꯗꯨ ꯈꯪꯕꯤꯕ ꯍꯥꯏꯇꯥꯔꯦꯅꯦ ꯈꯪꯍꯟꯕ
ꯎꯝ ꯅꯁꯤꯦꯄꯟ ꯆꯗꯤ ꯇꯂ ꯇꯜꯗꯅ ꯃꯥ ꯇꯧꯅꯤꯡꯕꯖꯥꯅꯦꯕꯣ ꯀꯣ ꯑꯗ ꯃꯥꯥꯏ ꯆꯠꯇꯣꯏꯒꯤ ꯑꯗꯨꯃꯥꯏꯅ ꯔꯤꯒꯨꯂꯔ ꯀꯣ ꯇꯧꯋꯦ ꯈꯣꯠꯂꯦ ꯇꯥꯕꯗ ꯃꯥ ꯇꯜꯂꯛꯑꯕꯖꯠꯅꯤ ꯄꯩꯁꯥꯗꯨꯕꯨꯗꯤ ꯀꯩ ꯀ ꯂꯨꯄꯥ ꯂꯥꯛ ꯑꯃꯔ ꯂꯥꯈ ꯑꯃ ꯈꯔ ꯑꯃ ꯆꯪꯗꯁꯨ ꯑꯗꯨꯅ ꯇꯦꯛꯈꯠꯂꯒꯁꯨ ꯆꯠꯄꯣ ꯍꯜ ꯇꯥ ꯅꯤꯕ
ꯎꯝ
ꯇꯧꯖꯔꯣꯗ ꯑꯩ ꯀꯩꯅꯣ ꯇꯧꯔꯒꯦꯅ ꯀꯩꯝꯇ ꯍꯥꯏꯔꯛꯈꯤꯗ꯭ꯔꯦ ꯃꯥꯁꯨ
ꯑꯇꯣꯞꯄ ꯊꯕꯛꯇ ꯑꯇꯣꯞꯄ ꯊꯕꯛꯇꯤ ꯑꯇꯣꯞꯄ ꯊꯕꯛ ꯑꯃ ꯍꯥꯏ ꯏꯅꯦ
ꯑꯣ ꯃꯥꯏꯗꯤ ꯑꯌꯥꯥꯔꯕꯤꯒꯤꯗꯣ ꯑꯥꯏ ꯑꯥꯔ ꯕꯤꯒꯤꯗꯤ ꯇꯧꯕ ꯍꯥꯏꯗꯣ ꯑꯥꯏ ꯑꯥꯔꯕꯤꯒꯤꯗꯨꯗꯤ ꯀꯧꯕꯨꯗꯤ ꯀꯧꯔꯛꯇ꯭ꯔꯤꯁꯤꯅ ꯅꯨꯄꯤ ꯅꯨꯄꯤ ꯑꯌꯥꯕꯤꯒꯤꯗꯣ ꯅꯨꯄꯤ ꯑꯌꯥꯕꯤꯒꯤꯗ ꯇꯧꯔꯛꯑꯒꯗꯤ ꯃꯥꯁꯨ ꯇꯧꯒꯦꯕꯨꯗꯤ ꯈꯟꯖꯕ ꯖꯥꯠꯅꯤꯒꯤ ꯕꯅꯤꯅ ꯑꯩꯈꯣꯏꯗꯤ ꯑꯃꯨꯛ ꯑꯔꯕꯤꯗ ꯑꯗꯨꯝ ꯌꯥꯔꯦ ꯑꯗꯨꯩꯅꯤꯗ ꯍꯥꯏꯠꯇꯣ ꯁꯨꯗꯕꯅꯤꯅ ꯌꯦꯗꯌꯥ ꯑꯗꯨꯅꯦ ꯇꯧꯅꯤꯡ ꯑꯩꯗꯤ ꯉꯍꯥꯛꯇꯪ ꯈꯥꯟ ꯄꯨꯡ ꯑꯃꯒꯤꯒꯅ ꯍꯩꯅ ꯆꯠꯄꯅ ꯐꯗꯣꯏꯕ ꯑꯣ ꯏ ꯑꯗꯨ ꯐꯥꯏꯝ ꯁꯥꯗꯅꯦ ꯁꯦ ꯇꯥꯇꯣ ꯑꯗꯨ ꯃꯉꯣꯟꯗ ꯄꯤꯁꯜꯂꯝꯒꯦ ꯇꯧꯕ ꯄꯨꯡ ꯑꯃ ꯃꯈꯥꯏꯒꯤ ꯑꯃꯒꯤꯗꯥꯏ ꯆꯠꯁꯤꯔꯅ ꯈꯟꯕꯅꯤ ꯈꯪꯗꯦ ꯌꯦꯡꯒꯦ ꯃꯑꯣꯡꯗꯣ ꯑꯗꯨ ꯌꯦꯡꯉꯒꯥ
ꯑꯣ ꯆꯠꯂꯣ ꯌꯦꯡꯉꯣ ꯃꯑꯣꯡ ꯑꯗꯨꯗꯤ
ꯑꯗꯨꯅꯤ ꯈꯡꯗꯦ ꯔꯥꯀꯦꯁꯇꯣ ꯐꯣꯝ ꯃꯦꯟ ꯕꯤꯌꯨ ꯌꯥꯗꯣꯔꯤꯕ꯭ꯔꯣ
ꯈꯪꯗꯦ ꯍꯪꯉꯣ ꯉꯥꯡꯅꯔꯒ ꯌꯦꯡꯉꯣ ꯎꯝ
ꯃꯥ ꯁꯡꯉꯒꯗꯤ ꯃꯦꯜꯍꯟꯒꯦ ꯇꯧꯕꯅꯦꯕ ꯑꯩꯗꯣ ꯍꯌꯦꯡ
ꯎꯝ
ꯃꯗꯤꯔꯗ ꯆꯠꯂꯦꯗꯅ ꯅ ꯑꯗꯩꯩ ꯃꯖꯥꯖꯤꯗ ꯑꯠꯆꯥ ꯑꯗꯨꯗ ꯂꯧꯍꯜꯂꯝꯅꯤꯁꯦ ꯍꯧꯒꯠꯀꯦ ꯑꯗꯣ ꯍꯌꯦꯡꯗꯤ ꯌꯥꯗꯧ ꯃꯥꯟꯗ꯭ꯔꯦꯕ ꯑꯩꯗꯣ ꯍꯨꯖꯤꯛꯇꯤ ꯑꯦꯛꯖꯥꯝ ꯂꯩꯔꯤꯉꯣꯟꯗ ꯐꯣꯟ ꯇꯧꯔꯒ ꯑꯃꯨꯛꯇꯕꯨ ꯍꯥꯏꯒꯤꯇꯔꯤꯅꯦ ꯑꯩ ꯪꯅꯤꯣ
ꯑꯩꯛꯆꯦꯟꯖꯁꯦ ꯌꯥꯎꯗꯗꯤ ꯁꯨꯡꯌꯥ ꯌꯥꯗꯕ꯭ꯔꯣ
ꯌꯥꯗꯦ ꯃꯣꯏꯒꯤ ꯏꯁꯇꯦꯠꯀꯤ ꯊꯕꯛ ꯀꯧꯔꯛꯄꯩꯗꯤ ꯑꯌꯥꯝꯕ ꯅ ꯑꯦꯛꯆꯦꯟꯖ ꯄꯣꯟꯁꯔ ꯅꯝꯕꯔꯗꯤ ꯑꯗꯨꯝ ꯆꯪꯉꯒꯦ ꯅꯦꯂꯤꯠ ꯊꯕꯛ ꯁꯤꯃ ꯀꯧꯔꯦ ꯒꯣꯔꯃꯦꯟꯅ ꯒꯤꯁꯨ ꯍꯥꯏꯕꯗꯤ ꯐꯣꯝ ꯄꯪꯊꯥ ꯊꯥꯖꯤꯜꯂꯒ ꯄꯪꯇꯧ ꯇꯧꯕꯗꯣ ꯌꯥꯗꯦꯕ ꯃꯣꯏꯁꯨ ꯁꯅꯝꯕꯔꯅ ꯒꯣꯃꯦꯟꯠꯅ ꯀꯩ ꯀꯩ ꯑ ꯀꯩꯅꯣ ꯀꯩ ꯑ ꯀꯥꯁꯤꯗ ꯆꯟꯕꯒꯩ
ꯑꯗꯨꯅꯦ ꯗꯥꯏꯔꯦꯛ ꯑꯣꯏꯅꯤ ꯍꯥꯏꯕꯁꯨ ꯅꯠꯇꯕꯤꯅꯦ ꯅꯠꯇꯕꯤꯅꯦꯕ
ꯑꯣꯐ
ꯃꯌꯥꯝꯗꯣ ꯀ꯭ꯌꯨ ꯂꯦꯡꯗꯅ ꯄꯩꯁꯥ ꯇꯤꯡ ꯍꯥꯏꯕꯩ ꯋꯥꯅꯤ ꯏ꯭ꯌꯨ ꯂꯦꯡꯗꯅ ꯍꯥ ꯀꯣꯏꯆꯦꯟ ꯆꯦꯟꯅꯗꯅ ꯑꯋꯥꯕꯗꯤ ꯑꯣꯏꯗꯅ
ꯈꯪ ꯄꯣꯁꯠ ꯊꯥꯗꯕꯤꯗꯗꯤ ꯇꯧꯕ ꯌꯥꯎꯋꯏꯅꯦ ꯑꯟ ꯀꯠꯆꯈꯤꯗꯣ ꯑꯩ ꯊꯥꯈꯤꯗꯦꯅꯦ ꯅꯠꯇꯦ ꯑꯥꯅ ꯈꯟꯆꯒꯤ ꯅꯠꯇꯦ ꯀꯩꯅꯣꯒꯤ ꯅ ꯔꯤꯁꯣꯔꯁꯀꯤꯗꯨꯔꯥ ꯑꯩꯅ ꯍꯟꯇꯛ ꯑꯦꯛꯖꯥꯝ ꯊꯥꯔꯨꯕꯗꯣ ꯑꯔ ꯅꯠꯇ ꯁꯣꯏꯁ ꯊꯛꯒꯤꯗꯣ ꯑꯗꯨꯒꯤꯗꯨꯗꯤ ꯀꯩꯅꯣ ꯇꯧꯗꯤꯌꯦ ꯏꯁꯄꯣꯟꯁꯔ ꯅꯝꯕꯔ ꯆꯪꯗꯤꯌꯦ
ꯎꯝ ꯑꯩꯈꯣꯏ ꯑꯦꯝ ꯄꯤ ꯁꯤꯅ ꯇꯧ ꯑꯦꯝ ꯄꯤ ꯁꯤꯒꯤ ꯀꯧꯕꯗꯨꯁꯨ ꯀꯔꯤꯝ ꯆꯪꯗꯦ
ꯑꯗꯩ ꯆꯪꯗꯕꯁꯨ ꯑꯗꯨꯝ ꯌꯥꯎꯋꯤꯗ ꯌꯥꯎꯕꯨꯗꯤ ꯍꯦꯠꯇ
ꯍꯣꯏ
ꯆꯪꯗꯕꯅꯗꯤ ꯐꯩꯗꯅ ꯀ ꯄꯨ ꯄꯣꯟꯁꯣ ꯅꯝꯕꯔ ꯂꯧꯍꯧꯕ ꯇꯧꯗ꯭ꯔꯒ ꯄꯣꯠꯁꯣꯟ ꯅꯝꯕꯔ ꯂꯧꯕ ꯆꯠꯄ ꯁꯪꯍꯧꯗ꯭ꯔꯦ ꯆꯤꯜꯂꯦ ꯀ꯭ꯌꯨ ꯂꯦꯞꯄꯦ ꯇꯧꯔꯒ ꯅꯝꯃꯣꯏ ꯅꯝꯒꯣꯏ ꯇꯧꯕꯗꯣ ꯀꯣꯝꯃꯤꯗꯅ ꯆꯪꯗꯕꯗꯤ
ꯃꯥꯅꯦ ꯑꯗꯨ ꯆꯪꯍꯟꯗꯕꯅ ꯐꯩꯗ ꯌꯥꯝꯅ ꯊꯣꯛ ꯊ ꯊꯣꯛ ꯊꯥꯛ ꯌꯥꯝ ꯇꯧꯋꯦꯕ ꯑꯗꯨ ꯇꯧꯕꯩꯁꯨ ꯀꯥꯟꯅꯕꯁꯨ ꯀꯩꯁꯨ ꯑꯣꯏꯕꯁꯨ ꯅꯠꯇꯕ ꯑꯩꯈꯣꯏꯗꯤ ꯖꯃꯦꯂꯥ ꯑꯣꯏꯅꯕꯅꯦꯕ
ꯃꯥꯅꯦ
ꯑꯦ ꯊꯕꯛ ꯃꯌꯥꯝꯗꯨꯒꯤꯀꯣ ꯂꯣꯏ ꯇꯧꯔꯛꯄꯗꯗꯤ ꯑꯦꯁ ꯀꯩꯅꯣ ꯎꯝ ꯊꯥꯗꯣꯛꯀ ꯊꯥꯖꯤꯟꯒ ꯊꯥꯗꯣꯛꯀ ꯊꯥꯖꯤꯟꯒ
ꯄ꯭ꯔꯥꯏꯃꯔꯤꯒꯤꯗꯤ ꯑꯩ ꯀ꯭ꯌꯨ ꯂꯦꯞꯄꯗ ꯑꯩ ꯋꯥꯡꯊꯥꯏꯒꯤ ꯇꯧꯔꯦ ꯑꯝꯇꯗ ꯅꯣꯏ ꯆꯦ ꯄ ꯆꯅ ꯆꯥꯛꯄꯨ ꯄꯨꯔꯛꯄ ꯑꯣ ꯏꯁꯤꯡꯕꯨ ꯄꯣꯔꯛꯄ꯭ꯔꯣ ꯑꯆꯥꯄꯣꯠꯄ ꯄꯣꯔꯛꯄ꯭ꯔꯣ ꯏ ꯃꯥꯏ
ꯑꯗꯨꯅꯦ ꯁꯦꯟ ꯄꯤꯕꯩ ꯋꯥꯗꯤ ꯅꯠꯇꯦꯕ ꯃꯣꯏꯗꯣ ꯃꯤ ꯌꯥꯝꯕꯅꯤꯅꯀꯣ ꯑꯗꯨ ꯉꯥꯏꯊꯣꯛ ꯉꯥꯏꯁꯨꯝ ꯇꯧꯕꯗꯨꯅꯦꯕ
ꯑꯁ ꯅꯆꯤꯟꯊꯤ ꯍꯥꯏꯅꯤꯍꯦ ꯀꯩꯅꯣꯒꯤ ꯄ꯭ꯔꯤꯄ꯭ꯔꯥꯏꯃꯔꯤ__ ꯒꯤꯇꯗꯅꯦ ꯍꯦꯛꯇ ꯃꯅꯤꯄꯨꯔ ꯄꯨꯝꯕꯒꯤ ꯃꯤꯌꯥꯝ ꯃꯌꯥꯝꯁꯦ ꯑꯉꯛꯄꯅꯤ ꯇꯧꯔꯤꯁꯦ ꯁꯤ ꯃꯉꯣꯟꯗ ꯐꯣꯟꯇ ꯑꯝꯇꯥꯕꯨ ꯇꯧꯁꯤꯔꯥ ꯈꯪꯗꯦꯅꯦ ꯉꯥꯏꯍꯥꯛꯇꯪ ꯂꯩꯔꯒ
ꯍꯣꯏ ꯇꯧꯒꯦꯁꯨ ꯇꯧ ꯇꯧꯒꯦꯁꯨ ꯇꯧꯊꯣꯛꯑꯣ
ꯑꯗꯨꯒ ꯍꯥꯏꯔ ꯑꯝꯇ ꯃꯉꯣꯟꯗ ꯀꯩꯅꯣ ꯇꯧꯒꯦꯅꯦ ꯍꯌꯦꯡꯗꯣ ꯑꯩ ꯀꯥꯎꯕꯨ ꯀꯥꯎꯋꯦꯕ ꯎꯝ ꯑꯗꯨꯒ ꯑꯩ ꯑꯃꯨꯛ ꯃꯣꯏ ꯁꯔ ꯑꯃꯨꯛ ꯑꯃꯨꯛ ꯇꯧꯔꯛꯄꯁꯨ ꯑꯃꯨꯛ ꯇꯧꯔꯛꯀꯦꯁꯨ ꯇꯧꯔꯛꯑꯣ ꯉꯥꯛꯇꯪ ꯂꯩꯔꯒ ꯎꯝ ꯊꯝꯃꯤ ꯊꯝꯃꯤ